ꯎꯝ ꯎꯝ ꯄꯔꯦꯝ ꯍꯧꯖꯤꯛ ꯀꯥꯏ ꯌꯧꯔꯒꯦ
ꯑꯦꯛꯖꯥꯝ ꯅꯤꯟ ꯆꯥꯛ ꯐꯒ꯭ꯔꯥ ꯊꯣꯉꯩꯂ꯭ꯕ
ꯒ꯭ꯌꯥꯟ ꯇꯥꯟ ꯐꯖꯔꯪ
ꯐꯣꯟ ꯋꯥꯔꯤꯁꯨ ꯆꯪ ꯅꯩꯔꯝꯕ꯭ꯋꯥꯟ
ꯄꯗꯨꯌꯥꯝ ꯈꯥ ꯍꯥꯏꯔꯣ ꯀꯥꯏꯌꯧꯔꯒ꯭ꯌꯣ ꯈꯥꯏꯌꯧꯔ
ꯄꯥꯟ ꯁꯌꯦ ꯂꯝꯗꯨ ꯆꯪ ꯂꯩꯔꯝꯃꯤꯕ ꯑꯃꯨꯛꯀꯁꯨ ꯆꯪꯉꯝꯃꯦ ꯄꯦꯜꯂꯕꯥꯅꯤ ꯑꯩꯗꯤ ꯑꯗꯨꯒꯤ ꯇꯥꯗ꯭ꯔꯤꯖꯥꯠꯂ
ꯄꯐꯦꯂꯣ
ꯀꯃꯥꯏꯟ ꯇꯧꯒꯦ ꯅꯥꯀꯣꯡꯖꯗ ꯊꯦꯡꯖ ꯖꯔꯔꯣꯏ ꯅꯨꯄꯥ ꯊꯥꯏꯅꯅꯦ ꯈꯪꯉꯕ ꯊꯥꯏꯅꯅꯦ ꯑꯉꯟꯕ ꯃꯇꯝꯒꯤ ꯃꯅꯤꯄꯨꯔꯗꯣ ꯈꯪꯉꯕ ꯑꯗꯨꯗ
ꯎꯝ
ꯑ ꯁꯥꯃꯨ ꯂꯣꯏꯕꯤ ꯑ ꯑ ꯍꯣꯡꯕ ꯁꯤ ꯃ꯭ꯨꯔꯅ ꯆꯜꯕ ꯑꯦꯡꯕꯩꯖꯨ ꯄꯤꯛꯆ꯭ꯔꯒꯗꯣ ꯑꯗꯣ ꯄꯩꯁꯥ ꯄꯥꯏꯕ ꯃꯤ ꯈꯥꯔꯅ ꯇꯣꯡꯉꯦꯌꯦ ꯀꯩꯒꯤꯅꯣ ꯍꯥꯏꯔꯒꯁ ꯊꯃꯨꯗꯣ ꯂꯣꯏ ꯋꯥꯕꯒꯤ ꯁꯝꯃꯨ ꯃꯟ__
ꯁꯃꯨꯕꯨ ꯀꯅꯥꯅꯥ ꯊꯥꯛꯇꯨꯢꯅꯣ
ꯇꯣꯡꯉꯥꯒ ꯍꯤꯌꯥꯡꯊꯥꯡꯒꯤ ꯕꯣꯔ ꯌꯦꯡꯕ ꯆꯠꯂꯤꯒ ꯍꯥꯏꯅꯕꯗꯣ ꯑꯃꯥ ꯃꯍꯥꯔꯥꯅꯤ ꯒꯩꯅꯣꯅ ꯆꯨꯝꯕꯖꯥꯠꯅꯦ ꯃꯥꯅꯦ
ꯎꯣꯏ
ꯑ ꯕꯣꯔ ꯁꯥꯍꯦꯕ ꯑꯣꯡꯕꯤ ꯁꯅꯥꯇꯣꯝꯕꯤꯒꯤ ꯋꯥꯔꯤꯗꯁꯨ ꯌꯥꯎꯕꯅꯦꯕꯀꯣ ꯑꯗꯥ ꯀꯩꯅꯣ ꯇꯧꯕ ꯑ ꯑꯣ ꯍꯥꯏꯗꯤ ꯁꯅꯥꯇꯣꯝꯕꯤꯒꯤ ꯃꯅꯦ ꯑꯃ ꯇꯣꯡꯕꯅꯤꯅꯦ ꯁꯥꯃꯨꯗ
ꯑꯗꯨ ꯏꯊꯤ ꯊꯤꯈꯩ ꯇꯣꯡꯉꯤꯒ ꯍꯥꯏꯔꯒ ꯋꯥꯔꯤꯗꯨꯗ ꯌꯥꯎꯕꯅꯦꯕ ꯑꯩꯅ ꯉꯁꯥꯏ ꯌꯦꯡꯕ ꯑꯗꯨꯒ ꯀꯩꯅꯣꯁꯨ ꯊꯥꯏꯅꯒꯤ ꯕꯖꯥꯔꯗꯣ ꯍꯧꯖꯤꯛ ꯃꯇꯝꯒꯤ ꯑꯩꯈꯣꯏ ꯂꯩꯀꯥꯏꯒꯤ ꯕꯖꯥꯔ ꯑꯗꯨꯃꯥꯏꯅ ꯇꯧꯋꯦ ꯊꯥꯏꯅꯩ ꯀꯩꯊꯦꯟꯗꯣ
ꯎꯦ
ꯅꯪꯁꯨ ꯍꯥꯏꯔꯛꯑꯣ ꯋꯥꯔꯤ
ꯍꯒ ꯑꯗꯨꯗꯒꯤ ꯁꯥꯏꯀꯟꯅ ꯆꯦꯟꯕꯅꯤ ꯁꯥꯏꯀꯟꯗꯣ ꯕ꯭ꯔꯦꯛ ꯌꯥꯎꯇꯕꯒꯤ ꯐꯔꯦ ꯍꯌꯦꯡꯒꯩ ꯅꯪ ꯄꯨꯔꯣꯏ ꯊꯥꯎꯔꯔꯣꯏ
ꯀꯩꯒꯤꯅꯣ ꯑꯩ ꯂꯨꯝꯕꯩꯔ
ꯈꯪꯗꯦ ꯅꯍꯟ ꯐꯣꯜꯂꯨꯕ ꯖꯒꯥꯗ ꯑꯃꯨꯛ ꯍꯣꯔꯒ ꯂꯩꯔꯝꯃꯦ
ꯅꯪꯒꯤꯗꯨꯗꯤꯅꯦ ꯈꯪꯉꯕ ꯌꯥꯝ ꯍꯥꯎꯋꯦ ꯑꯃꯨꯛ ꯍꯟ ꯊꯣꯡꯍꯜꯂꯔꯣꯏ ꯗꯨꯅꯦ ꯅꯪ ꯇꯧꯔꯤꯗꯣ
ꯃꯥꯅꯦ
ꯍꯣꯏ ꯌꯔꯦ ꯑꯃꯨꯛ ꯍꯟꯅ ꯇꯣꯡꯉꯔꯣꯏ ꯑꯩ
ꯍꯦ ꯍꯦ ꯑꯃꯨꯛꯍꯟ ꯇꯣꯡꯉꯅꯨ ꯅꯪ ꯑꯣꯏꯅ ꯊꯧꯔꯣ
ꯊꯧꯔꯣꯏ ꯅꯪꯒꯤ ꯁꯥꯏꯀꯜꯒ ꯑꯩꯅ ꯑꯃꯨꯛ ꯌꯥꯍꯜꯗꯦ ꯍꯥꯏꯔꯛꯀꯅꯤ
ꯑꯁ ꯌꯥꯗ꯭ꯔꯒ ꯑꯃꯨꯛ ꯁꯦꯝꯃ ꯂꯣꯏꯔꯦ ꯀꯩꯅꯣꯅꯦ
ꯎꯝ
ꯎꯝꯝ
ꯌꯧꯔꯦ ꯍꯧꯖꯤꯛꯇ ꯍꯜꯂꯛꯄꯗꯣ ꯌꯧꯔꯦ ꯀꯥ ꯌꯧꯗꯣꯔꯦ ꯁꯣ ꯍꯥꯡꯗꯣꯔꯦ
ꯕꯣꯏ ꯂꯣꯏ ꯈꯣꯠꯂꯛꯑꯦ
ꯇꯨꯃꯦꯟ ꯖꯦꯔꯤꯁꯦ ꯊꯥꯏꯉꯩ ꯌꯥꯝ ꯅꯨꯡꯉꯥꯏꯈꯤꯕꯅꯦ ꯇꯣꯝ ꯑꯦꯟ ꯖꯦꯔꯤ ꯇꯣꯃꯦ ꯖꯦꯔꯤ ꯗꯦꯕꯦꯁꯣ ꯗꯤ ꯗꯤ ꯗꯤ ꯗꯤ
ꯑꯩꯒꯤ
ꯅꯪ ꯅꯦꯠ ꯇꯣ ꯌꯥꯝ ꯆꯠꯄꯦ ꯀꯃꯥꯏꯅ ꯇꯧꯔꯤꯅꯣ
ꯍꯧꯖꯤꯛ ꯆꯠꯇ꯭ꯔꯦ ꯃꯔꯥꯡ ꯑꯃ ꯆꯠꯄꯝꯃꯤ ꯀꯩꯒꯤꯅꯣ ꯈꯪꯗꯦ ꯑꯩꯁꯨ
ꯃ ꯃꯄꯥꯟꯗꯔ ꯂꯩꯕ ꯊꯨꯞꯄ ꯌꯔꯦ ꯁꯥꯢꯀꯥꯜ ꯁꯦꯝꯐꯝꯒꯤ ꯃꯤꯗꯣ ꯂꯣꯟ ꯊꯣꯛꯇꯕ ꯃꯥꯜꯂꯦꯕꯀꯣ ꯇꯥꯕꯔꯥ
ꯑꯗꯣ ꯀꯩꯗꯧꯕ
ꯍꯥꯏꯗꯤ ꯁ ꯈꯪꯗꯦ ꯃꯥꯗꯣ ꯑꯩ ꯑꯍ ꯃꯥꯁꯨ ꯋꯥꯁꯨ ꯋꯥ ꯁꯨ ꯋꯥ ꯉꯥꯡꯗꯕꯗꯅ ꯁꯥꯏꯟ ꯂꯦꯡꯒ꯭ꯋꯦꯖ ꯁꯨꯝ ꯇꯧꯕꯧꯕ ꯑꯩꯗꯤ ꯁꯨꯝ ꯋꯥ ꯉꯥꯡꯕ ꯇꯟꯕꯩ ꯃꯥꯟꯂꯨꯔꯦ ꯑꯗꯨꯗ ꯀꯣꯟꯗꯗꯤ ꯂꯣꯟ ꯊꯣꯛꯇꯕ ꯑꯣꯏꯔ ꯃꯥꯜꯂꯦ
ꯁꯦꯡꯕꯒꯤ ꯑꯩꯁꯨ ꯑꯃꯨꯛꯃꯨꯛ ꯂꯣꯟꯁꯦ ꯊꯣꯛꯅꯤꯡꯉꯛꯇꯦꯕ ꯍꯪ ꯍꯪ ꯀꯩꯒꯤꯅꯣ ꯍꯥꯏꯔꯒ ꯏꯁꯧ ꯂꯥꯡꯗꯅꯕ
ꯏꯁꯧꯕꯨ ꯄꯪꯂꯥꯡ ꯂꯥꯡꯕ ꯌꯥꯏ
ꯏꯁꯧ ꯂꯥꯡꯗꯅꯕ ꯂꯣꯟꯁꯦ ꯊꯣꯛꯇ꯭ꯔꯗꯤ ꯏꯁꯧꯁꯦ ꯂꯥꯡꯉꯔꯣꯏꯗꯅ ꯂꯥꯡꯅꯤꯡꯉꯁꯨ
ꯑꯗꯨꯗꯤ ꯑꯗꯨꯗꯤ ꯅꯊꯟꯗ ꯄ꯭ꯔꯣꯛ ꯄ꯭ꯔꯣꯛ ꯆꯛꯑꯒ ꯂꯩꯗꯣꯏꯅꯦ
ꯕꯤ ꯄꯤ ꯑꯣꯏꯅ ꯄꯣꯛꯈꯥꯏꯗꯅ
ꯑꯣ ꯎꯝ
ꯑꯗꯨꯏꯁꯨ ꯁꯨꯝ ꯇꯜꯂꯛꯄꯗꯣ ꯌꯥꯝ ꯂꯦꯝꯅꯤꯡꯉꯛꯄ ꯑꯃꯨꯛꯃꯨꯛꯁꯨ
ꯎꯝ ꯊꯧꯔꯥꯅꯤ ꯉꯁꯥꯏ ꯈꯩꯆꯤ ꯄꯤꯕ ꯂꯥꯛꯑꯝꯃꯦ
ꯅꯪꯒꯤ
ꯑꯩꯉꯣꯟꯗ ꯅꯪꯗꯤ ꯌꯨꯝꯗ ꯂꯩꯇꯕꯅꯤꯅ ꯆꯥꯎꯔꯅꯨ ꯀꯥꯏ ꯇꯧꯔꯝꯃꯤ
ꯅꯪ ꯆꯥꯕ꯭ꯔꯥ
ꯑꯩ ꯆꯥꯛ ꯇꯣꯛꯗ ꯉꯥꯏꯔꯤꯅ ꯍꯣꯔꯦꯟ ꯆꯒꯤꯗꯧꯅꯦ ꯐ꯭ꯔꯤꯖꯗ ꯈꯥꯛ ꯑꯝꯃꯦ
ꯍꯣꯏ
ꯉꯁꯤꯁꯦ ꯀꯩꯅꯣ ꯂꯩꯕ ꯃꯥꯜꯂꯦ ꯑꯁꯅꯥꯟ ꯖꯇ꯭ꯔꯥ
ꯈꯪꯗꯦꯗ
ꯑꯗꯨꯒꯤ ꯇꯥꯕ ꯑꯗꯨꯒꯤ ꯂꯥꯏ ꯀꯠꯄꯒꯤ
ꯂꯩꯀꯥꯏ ꯑꯃꯇꯔꯣ ꯅꯣꯏꯁꯦ
ꯅꯠꯇꯦꯗ ꯑ ꯂꯥꯞꯄ ꯆꯠꯇꯦ ꯍꯥꯏꯕꯅꯦ ꯏꯌꯥꯔꯄꯣꯔꯠ ꯍꯣꯏ ꯄꯣꯠ ꯅꯣꯏꯗꯩꯅ ꯏꯌꯥꯔꯄꯣꯔꯠ ꯌꯧꯔꯝꯗꯧ ꯃꯥꯟꯗꯦ
ꯎꯝ
ꯑꯦ ꯀꯩꯅꯣꯅꯦ ꯍꯣꯁꯇꯦꯜ ꯅꯝꯕꯔ ꯑꯩꯠꯇꯩꯅꯅ ꯒꯦꯠꯐꯥꯎ ꯑꯣꯏ ꯑꯣꯏꯔꯝꯃꯅꯤ
ꯑꯗꯨꯝ ꯂꯥꯞꯄꯤ ꯀꯩꯅꯣ ꯑꯗꯨꯗꯤ ꯍꯣꯏ ꯍꯣꯏ ꯂꯥꯞꯇꯦ ꯒꯥꯔꯤꯗ ꯆꯠꯂꯕꯨꯗꯤ
ꯀꯤꯂꯣꯃꯤꯇ꯭ꯔ ꯑꯃ ꯃꯈꯥꯏꯗꯤ ꯐꯥꯔꯝꯗꯧ ꯃꯟꯗꯦ
ꯎꯝ
ꯎꯝ ꯍꯝ ꯒꯨꯋꯥꯍꯥꯇꯤ ꯆꯠꯄꯗ ꯅꯨꯡꯗꯤ ꯅꯨꯡꯉꯥꯏ ꯀꯗꯥ ꯀꯗꯥ ꯀꯗꯥ ꯀꯆꯠꯄ
ꯀꯩꯅꯣ ꯆꯠꯇꯣꯏꯕ
ꯆꯠꯄꯅꯤꯗ ꯒꯨꯋꯥꯍꯥꯇꯤꯗ ꯑꯩꯈꯣꯏ ꯈꯨꯗꯣꯜꯒ ꯌꯥꯝ ꯇꯣꯡꯗꯦꯕꯀꯣ ꯇꯟꯗꯅ ꯃꯅꯝꯒ ꯑꯗꯨꯒꯤ
ꯃꯅꯝ ꯅꯝꯊꯤꯔꯤꯔ ꯄꯩꯁꯥ ꯄꯥꯝꯃꯨꯏꯔꯣ
ꯄꯩꯁꯥꯕꯨ ꯐꯪꯉꯦ ꯕꯁ ꯃꯣꯏ ꯁꯤꯇꯤ ꯕꯁꯇꯣ ꯂꯨꯄꯥ ꯇꯔꯥꯅꯦ
ꯑꯁ ꯌꯝ ꯍꯣꯡꯉꯦꯅꯦ
ꯎꯝ ꯑꯗꯨ ꯏꯔꯤꯛꯁꯣꯒꯨꯝꯕꯗꯤ ꯇꯥꯡꯉꯦꯕꯀꯣ ꯂꯨꯄꯥ ꯆꯥꯝꯃ ꯆꯅꯤ ꯂꯧꯏ
ꯎꯝ ꯀꯩꯗꯧꯏꯔꯤꯅꯣ ꯅꯪ
ꯃꯄꯥꯟ ꯊꯣꯛꯂꯛꯑꯒ
ꯎ
ꯈꯨꯡꯎꯨꯞ ꯂꯩꯕ ꯆꯠꯀꯦ ꯇꯧꯕ
ꯆꯠꯂꯨ ꯂꯥꯛꯑꯣ
ꯇꯜꯂꯦ
ꯑ
ꯁꯦꯔꯥꯟ ꯇꯨꯔꯥꯟ ꯉꯥꯡꯕ ꯅꯠꯇꯦ ꯅꯪ ꯂꯥꯛꯁꯨ ꯂꯥꯛꯅꯤꯡ
ꯎꯝ
ꯑꯗꯨ
ꯑꯗꯨꯒ ꯂꯥꯛꯑꯅꯤ ꯅꯪꯉꯣꯟꯗ ꯁꯤ ꯐꯅꯦꯛ ꯁꯣꯏꯨꯔꯝꯃꯅꯤ
ꯀꯩꯅꯣ ꯑꯅꯤꯔꯛꯄ ꯁꯤꯔ ꯑꯩꯁꯨꯅꯦ ꯑꯩꯁꯨ ꯑꯃꯨꯛ ꯇꯧꯔꯛꯀꯦ ꯑꯗꯨꯗꯤ ꯑꯗꯨꯒꯅꯦꯀꯣ ꯀꯩꯅꯣ ꯀꯩꯅꯣꯃꯤ
ꯑꯗꯒꯤ ꯍꯩꯕꯥꯅꯤꯗ ꯍꯥꯇꯛꯄ ꯃꯤꯗꯨ ꯑꯗꯨꯝ ꯇꯧꯔꯒꯦ ꯍꯣꯔꯦꯟꯅ ꯍꯥꯏꯔꯒ
ꯑꯥ ꯑꯗꯨꯒ ꯑꯩꯅ ꯅꯪꯉꯣꯟꯗ ꯉꯁꯥꯏ ꯍꯪꯉꯝꯕꯗꯣ ꯅꯪꯒꯤ ꯐ꯭ꯔꯦꯟ
ꯑꯣ
ꯑꯗꯨꯁꯨ ꯑꯩ ꯁꯥꯟꯅꯅꯤꯡꯕꯅꯦ ꯑꯗꯣ ꯀꯜꯂꯦ ꯀꯩꯅꯣ ꯃꯁꯥꯗꯣ ꯑꯗꯨꯝ ꯄꯥꯏꯔꯛꯄ ꯌꯥꯗ꯭ꯔꯥꯕ ꯑꯃꯗꯨꯅ ꯄꯥꯏꯔꯛꯀꯅꯤ ꯍꯥꯏꯗꯣ
ꯍ ꯑꯗꯨꯣꯏꯚꯥꯏ
ꯅꯪꯅ ꯍꯥꯏꯕꯗꯣ ꯑꯗꯨꯗ ꯇꯧ ꯑꯗꯨꯒ ꯄꯥꯏꯕꯗꯤ ꯑꯃꯗꯨꯅ ꯄꯥꯏꯔꯛꯀꯅꯤ ꯍꯥꯏꯕꯗꯣ
ꯑꯁ ꯊꯃꯣꯏꯗꯣ ꯃꯥꯏ ꯈꯔ ꯁꯣꯜꯂꯤ ꯑꯗꯨ
ꯑꯁ ꯑꯗꯨ ꯑꯣꯏꯔꯁꯨ ꯑꯗꯨ ꯑꯣꯏꯔꯁꯨ ꯑꯃꯗꯨ ꯑꯣꯏꯅ ꯁꯥꯟꯅꯅꯤꯡꯉꯦ ꯑꯃꯗ ꯄꯥꯝꯗꯦ ꯑꯩ
ꯀꯩꯧꯦ
ꯑꯗꯨ ꯌꯥꯝꯅꯅꯦ ꯌꯥꯝ ꯄꯥꯝꯗꯦꯗꯤ ꯄꯥꯝꯗꯦ ꯂꯣꯏꯔꯦ
ꯅꯠꯇꯦ ꯅꯪꯅ ꯄꯥꯝꯗꯕꯗꯨꯅꯦ ꯄꯥꯏꯔꯛꯑꯣꯏꯗꯣꯏꯁꯦ
ꯑꯩꯅ ꯄꯥꯝꯗꯕꯗꯣ ꯄꯥꯏꯔꯛꯑꯣꯌꯦ ꯀꯔꯝꯕꯅꯣ ꯄꯥꯏꯔꯛꯇꯣꯏꯁꯦ
ꯑꯗꯨ ꯃꯣꯃꯤꯒꯤꯗꯣ ꯄꯥꯏꯔꯛꯑꯣꯏꯕ
ꯃꯣꯃꯤꯒꯤꯗꯨꯅ ꯇꯤꯌꯦꯗꯣ ꯑꯩꯅ ꯍꯥꯏꯗꯣ
ꯑꯣ ꯅꯪ ꯃꯣꯃꯤꯒꯤꯗꯣ ꯍꯩꯅꯗꯦ ꯍꯧꯖꯤꯛꯖꯤꯛ
ꯑꯗꯨꯅ ꯈꯔꯕꯨ ꯐꯈ꯭ꯔꯦꯅꯦ
ꯍ ꯆꯣꯏꯗ
ꯑꯗꯣ ꯑꯃ ꯑꯩꯅ ꯍꯥꯃꯣ ꯑꯃ ꯁꯤꯗ ꯈꯪꯉꯕꯅ
ꯈꯪꯉꯦꯇꯥꯁꯨ ꯌꯥꯔꯦ
ꯀꯩꯒꯤꯅꯣ ꯌꯥꯔꯤꯁꯦ ꯅꯪ ꯇꯥꯅꯤꯡꯗ꯭ꯔꯕꯣ ꯑꯩꯅ ꯉꯥꯡꯕ
ꯔꯤꯜꯁ ꯇꯩꯅꯔꯤꯁꯁꯟ ꯌꯥꯝ ꯀꯞꯅꯒꯔ
ꯀꯩꯒꯤ ꯀꯞꯅꯩꯅꯣ ꯀꯩ ꯀꯞꯅꯩꯅꯣꯕ ꯀꯅꯥꯅꯣꯕ ꯀꯞꯄꯤꯁꯦ
ꯀꯕ ꯀꯣꯕꯜ
ꯀꯔ ꯀꯩ ꯂꯝꯒꯤꯅꯣ ꯖꯄꯥꯟꯒꯤꯗ
ꯖꯄꯥꯟ ꯅꯦꯗꯔꯂꯦꯟ ꯖꯔꯃꯅꯤ ꯊꯣꯏ ꯀꯥꯏꯈꯨꯔꯦ
ꯑꯣ ꯍꯥꯏꯗꯤ ꯂꯣꯏꯔꯕꯅꯤꯅ
ꯍꯥꯎ ꯅꯦꯜ ꯑꯦꯛꯁꯇꯦꯟꯁꯟꯒ ꯄꯥꯟꯗ꯭ꯔꯣ
ꯄꯥꯝꯗꯦꯗ
ꯑꯣ
ꯑꯃ ꯑꯩꯈꯣꯏ ꯏꯁꯀꯣꯂꯔ ꯃꯁꯛ ꯐꯖꯕꯗꯣ ꯍꯪꯗ ꯅꯥꯟꯪ
ꯑꯩꯅ ꯄꯥꯝꯕꯗꯨꯔꯣ
ꯈꯪꯦ
ꯑꯩ ꯄꯥꯝꯕꯗꯔꯣ ꯖꯒꯣꯏ ꯁꯥꯕꯗ꯭ꯔꯣ
ꯖꯒꯣꯏ ꯁꯥꯕꯗ ꯅꯪꯅ ꯑꯣꯏꯔꯝꯗ꯭ꯔꯦ ꯇꯧꯕꯗꯣ
ꯑ
ꯃꯥꯗꯣ ꯃꯥꯁꯨ ꯅꯨꯄꯥ ꯀꯣꯏꯅꯕ ꯃꯥꯜꯂꯦ ꯑꯗꯨꯒ ꯊꯥꯒꯠꯂꯛꯑꯦ ꯈꯪꯉꯕ ꯑꯗꯣ ꯍꯥꯏꯗꯤ
ꯁꯨꯝ ꯍꯥꯏ ꯄꯅꯤꯗ